ꯑꯣ ꯄꯣꯠ ꯆꯠꯈ꯭ꯔꯦ ꯍꯥꯏꯕ ꯑꯩ ꯈꯪꯗꯕ ꯈꯪ ꯎꯝ ꯇꯥꯏꯌꯦ ꯐꯧ ꯆꯠꯈ꯭ꯔꯦ ꯍꯥꯏꯕ ꯑꯩꯗꯣ ꯀꯣ ꯐꯪ ꯐꯪꯗꯕꯒꯤ ꯑꯗꯨꯝ ꯋꯥ ꯍꯥꯏꯔꯒ ꯂꯩꯔꯦ ꯂꯩꯕꯅꯦ
ꯎ ꯋꯥ ꯉꯥꯡꯔꯒ ꯂꯩꯕꯅꯦ ꯍꯧꯖꯤꯛ
ꯁꯤꯂꯔ ꯁꯤꯂꯔ ꯑꯃ ꯂꯥꯛꯄꯒꯤ
ꯑꯥ ꯑꯥ
ꯑꯇꯥ ꯂꯧꯔꯣ ꯑꯇꯥ ꯂꯧꯔꯣ ꯑꯗꯨꯝ ꯍꯥꯏꯕꯅꯦ
ꯑꯥ ꯂꯧꯔꯣꯅꯥ
ꯍꯧꯖꯤꯛ ꯅꯣꯏ ꯑꯅꯤ ꯆꯠꯄꯗꯣ
ꯑꯣ ꯍꯣꯁꯄꯤꯇꯥꯜ ꯆꯠꯄꯗꯣ ꯀꯔꯤ ꯀꯔꯤ ꯍꯥꯏꯕ꯭ꯔꯥ ꯃꯥꯒꯤ ꯎꯝ ꯃꯁꯥ ꯉꯝꯗꯕꯗꯣ
ꯎꯝ
ꯃꯥꯒꯤ ꯁ꯭ꯇꯣꯃꯥꯛ ꯄꯦꯟ ꯇꯧꯋꯦ ꯍꯥꯏꯔꯦ ꯑꯗꯨꯝ ꯍꯥꯏꯈ꯭ꯔꯦ ꯂꯨꯁ ꯁꯃꯣꯜꯁꯟ ꯇꯧꯈ꯭ꯔꯦ ꯇꯧꯋꯦ ꯍꯥꯏꯌꯦ ꯑꯗꯣ ꯃꯥꯒꯤ ꯍꯦꯗꯦꯛꯁꯨ ꯇꯧꯋꯦ ꯃꯁꯜꯗꯣ ꯃꯥꯒꯤ ꯕꯥꯗꯤꯗꯣ
ꯍꯣꯏ
ꯎꯝ ꯀꯔꯤ ꯍꯥꯏꯗꯅꯣ ꯌꯥꯝ ꯋꯥꯏ ꯍꯥꯏꯔꯒꯀꯣ ꯍꯥꯏꯕꯤꯈ꯭ꯔꯦꯕ ꯑꯗꯣ ꯅꯥ ꯑꯦ ꯑꯜꯇ꯭ꯔꯥꯁꯥꯎꯟꯗꯣ
ꯑꯥ
ꯑꯜꯇ꯭ꯔꯁꯥꯎꯟ ꯂꯥꯎ ꯂꯧꯕꯅꯦ
ꯑꯣ ꯂꯧꯕ꯭ꯔꯥ
ꯍꯣꯏ ꯐ꯭ꯔꯤꯗ ꯑꯜꯇ꯭ꯔꯁꯥꯎꯟ ꯂꯧꯂꯕꯅꯦ ꯑꯗꯣ ꯀꯔꯤꯁꯨ ꯇꯧꯗꯦ ꯍꯥꯏꯗꯤ ꯍꯥꯏꯕꯅꯦ
ꯑꯣ ꯐꯔꯤ ꯐ꯭ꯔꯤꯕꯨ ꯑꯗꯨꯝ ꯂꯧꯕ꯭ꯔꯥ
ꯍꯣꯏ ꯐ꯭ꯔꯤꯗ ꯑ ꯁꯥꯔ ꯂꯩꯕꯒꯤꯀꯣ ꯗꯣꯛꯇꯔ ꯑꯃ ꯂꯩꯅ ꯗꯣꯛꯇꯔ ꯃꯥꯅ ꯐ꯭ꯔꯤꯗ
ꯗꯣꯛꯇꯔ ꯑꯦꯝꯃꯔꯥ
ꯍꯣꯏ
ꯑꯣ ꯑꯗꯣ ꯑ ꯃꯥ ꯑꯜꯗ꯭ꯔꯥꯁꯥꯎꯟ ꯑꯣꯗꯔ ꯁꯥꯎꯟꯒꯤ ꯄꯨꯔꯛꯀꯅꯤ ꯍꯥꯏꯕꯗꯣ ꯑꯗꯨꯅ ꯂꯧꯕ꯭ꯔꯥ
ꯀꯩ ꯍꯥꯏꯕ
ꯑꯜꯇ꯭ꯔꯥꯁꯥꯎꯟꯒꯤ ꯄꯣꯔꯛꯀꯅꯤ ꯍꯥꯏꯌꯦꯅ ꯑꯃꯗꯣ
ꯑꯍꯥꯔꯣ ꯀꯔꯤ ꯀꯣꯟꯅꯣ
ꯄ꯭ꯔꯣꯞ ꯄ꯭ꯔꯣꯞ ꯄꯤ ꯑꯥꯔ ꯑꯣ ꯕꯤ ꯏ ꯄ꯭ꯔꯣꯞ
ꯑ ꯄ꯭ꯔꯣꯞ ꯄ꯭ꯔꯣ
ꯍꯣꯏ ꯃꯥ ꯑꯜꯇ꯭ꯔꯁꯥꯎꯟꯒꯤ ꯄ꯭ꯔꯣꯞꯅꯤ ꯍꯥꯏꯕꯗꯣ ꯑꯗꯨꯅ ꯂꯧꯕ꯭ꯔꯥ ꯍꯥꯏꯕꯅꯦ ꯑꯩꯗꯤ
ꯑꯗꯨꯗ ꯅꯠꯇꯦ ꯑ ꯑꯃ ꯔꯨꯝ ꯂꯩꯅ ꯑꯜꯇ꯭ꯔꯥꯁꯥꯎꯟ ꯂꯧꯕꯒꯤ
ꯑꯣ
ꯑꯗꯨꯗꯒꯤꯅꯦ
ꯑꯣꯀꯦ ꯑꯣꯀꯦ
ꯃꯤ ꯗꯣꯛꯇꯔꯅ ꯂꯥꯎꯗꯦ ꯃꯤ ꯑꯃꯅ ꯂꯥꯎꯕꯅꯦ ꯑꯗꯨꯁꯨ ꯑꯗꯨ ꯅꯨꯄꯥꯁꯨ ꯗꯣꯛꯇꯔ ꯃꯥꯜꯂ‌ꯦ
ꯑꯣ ꯌꯥꯝ ꯐꯩꯌ‌ꯦꯀꯣ ꯃꯣꯏꯗꯣ
ꯍꯣꯏ ꯑꯗꯨꯅꯦ ꯌꯥꯝ ꯐꯔꯦ ꯑꯗꯣ ꯅꯨꯄꯥ ꯗꯣꯛꯇꯔꯗꯣ ꯑ ꯀꯗꯥꯏ ꯀꯗꯥꯏꯗꯒꯤ ꯁꯤ ꯁꯥꯔꯕꯨ ꯁꯥꯔ ꯑꯦꯝꯕꯨ ꯈꯪꯕꯅꯣ ꯍꯥꯏꯅ ꯀꯣ ꯍꯪꯉꯦꯕ ꯑꯩꯈꯣꯏꯗ
ꯑꯣ
ꯑꯩꯈꯣꯏꯅ ꯑꯩꯈꯣꯏ ꯑꯁꯤꯗ ꯑꯗꯨꯗ ꯑꯥ ꯑꯥꯏ ꯇꯧꯕꯒꯤꯅꯦ ꯍꯥꯏꯅꯀꯣ ꯍꯥꯏꯕꯤꯕꯅ ꯑꯣ ꯑꯣ ꯍꯥꯏꯅ ꯍꯥꯏꯅꯦ
ꯅꯣꯏ ꯅꯪꯁꯨ ꯕ꯭ꯂꯠ ꯇ‌ꯦꯖ ꯇꯧꯒ‌ꯦ ꯍꯥꯏꯅ ꯍꯥꯏꯒꯗꯕꯅꯤ ꯍꯥꯏꯒ ꯍꯥꯏꯗꯕꯅꯤ ꯑꯦ
ꯀ꯭ꯔꯤꯅ‌ꯣꯅ‌ꯦ
ꯍꯥꯏ ꯍꯥꯏꯌꯣꯅꯦ
ꯍꯥꯏꯅꯤꯡꯗꯦ ꯑꯩ ꯍꯥꯏꯅꯤꯡꯗꯦ ꯍꯥꯏ
ꯑꯃ ꯌꯦꯡꯉꯒ ꯇꯧꯁꯦ
ꯇꯥꯕ꯭ꯔꯣ ꯈ‌ꯣꯏꯅꯤꯁꯨ ꯃꯇꯝ ꯑꯃ ꯌꯦꯡꯉꯒ ꯂꯧꯁꯦ
ꯍꯣꯏ ꯌꯥꯏꯌ‌ꯦ ꯑ ꯀꯔꯤ ꯅꯨꯃꯤꯠ ꯅꯨꯃꯤꯠ ꯑꯃ ꯅꯨꯃꯤꯠ ꯑꯃꯗ ꯀꯔꯤ ꯍꯥꯏꯗ‌ꯣꯏꯅ‌ꯣ ꯕ‌ꯦꯠ ꯕ꯭ꯂꯠꯗ ꯇꯦꯁꯀꯨꯝꯕ ꯑꯗꯨꯝ ꯂꯧꯕ ꯌꯥꯏ ꯍꯥꯏꯕ ꯅꯠꯇ꯭ꯔꯣ
ꯈꯪꯗ‌ꯦ ꯐ꯭ꯔꯤ ꯆꯦꯀꯞ ꯐꯔꯤ ꯐ꯭ꯔꯤ ꯆꯦꯀꯞꯀꯤ ꯎꯗꯤ ꯎꯋꯦ ꯑꯗꯣ ꯐ꯭ꯔꯤ ꯆꯦꯛꯑꯞꯒꯤ ꯂꯥꯛꯔꯒ ꯅꯪ ꯑꯇꯣꯞꯄ ꯀꯩꯅꯣ ꯑꯩꯈꯣꯏꯒꯤ ꯑꯜꯇ꯭ꯔ ꯁꯥꯎꯟꯒꯨꯝꯕ ꯑꯩꯈꯣꯏ ꯅꯥꯕꯒꯨꯝꯕ ꯌꯦꯡꯅꯤꯡꯉꯥꯏ ꯅꯪꯒꯤ ꯕ꯭ꯂꯠ ꯇꯥꯏꯞ ꯀꯔꯤꯅꯣ ꯍꯥꯏ ꯍꯪꯔꯗꯤ ꯀꯔꯤ ꯇꯧꯅꯤ
ꯑꯁꯦꯡꯕꯅꯦ ꯑꯩꯈꯣꯏ ꯑꯅꯤ ꯕ꯭ꯂꯥꯠ ꯇꯦꯁ ꯇꯧꯕ ꯌꯥꯏꯌꯦ ꯅꯠꯇ꯭ꯔꯣ
ꯍ‌ꯣꯏ ꯌꯥꯏꯌ‌ꯦ
ꯁꯥꯔꯗ ꯕ꯭ꯂꯥꯠ ꯇꯦꯁ ꯇꯧꯕ ꯌꯥꯕ꯭ꯔꯥ ꯍꯥꯏꯅ ꯍꯪꯁꯦ ꯑꯃꯨꯛ ꯂꯥꯛ꯭ꯔꯗꯤ
ꯍꯣꯏ ꯍꯣꯏ ꯍꯪꯁꯦ ꯑꯗꯣ ꯈꯪꯗꯦ ꯂꯦꯞ ꯂ‌ꯦꯞꯀꯤ ꯏꯟꯁꯇ꯭ꯔꯨꯃꯦꯟꯁꯤꯡꯗꯣ
ꯍꯣꯏ
ꯃꯤ ꯑꯇꯣꯞꯄꯟ ꯅꯔꯁꯁꯤꯡꯅ ꯄꯥꯏꯌꯦꯅ
ꯍ‌ꯣꯏ
ꯑꯗꯨꯒꯤ ꯌꯥꯒꯗ꯭ꯔꯥ
ꯈꯪꯗ꯭ꯔꯦꯗ ꯍꯪꯁꯦ ꯍꯪꯔꯒ ꯈꯪ ꯈꯪꯉꯅꯤ
ꯄꯦꯄꯔꯗꯤ ꯂꯩꯕꯅꯦꯕ ꯑꯗꯣ ꯇꯦꯁ ꯇꯧꯕꯒꯤ ꯄꯦꯄꯔꯗꯣ
ꯀꯥ ꯈꯔꯕꯅꯦ ꯃꯥꯗ‌ꯣ ꯑꯩ ꯑꯩꯔꯣ
ꯍꯣꯏ
ꯑꯁ ꯑꯩꯗꯣ ꯍꯧꯒꯠꯅꯤꯡꯗꯕ
ꯍꯥꯝ
ꯂꯩꯌꯦ ꯍꯧꯖꯤꯛ
ꯇꯧꯁꯦ ꯑꯩꯈꯣꯏ ꯑꯅꯤꯁꯨ꯫
ꯐꯣꯇꯣ ꯑꯩ ꯐꯣꯇꯣ ꯑꯃ ꯌꯦꯡꯔꯒ ꯌꯥꯝ ꯅꯨꯡꯁꯤꯈ꯭ꯔꯦ ꯑꯩ ꯍꯣꯁꯇꯦꯜ ꯂꯥꯏꯐꯇꯣ꯫
ꯍꯧꯖꯤꯛ ꯅꯪꯗꯤ ꯑꯗꯨꯝ ꯌꯦꯡꯕ꯭ꯔꯥ?
ꯑꯩꯅ ꯍꯣꯏ ꯂꯦꯞꯇꯣꯞꯇꯕꯨ ꯌꯦꯡꯕꯒꯤ꯫
ꯑꯣ
ꯌꯥꯝ ꯅꯨꯡꯁꯤꯌꯦ꯫
ꯎꯝ ꯑꯗꯨꯝ ꯑ ꯀꯩꯅꯣ ꯃꯇꯝꯗꯣ ꯁꯥꯡꯉꯗꯤ ꯌꯥꯝ ꯅꯨꯡꯁꯤꯕꯅꯦ ꯍꯧꯖꯤꯛ꯫ ꯍꯧꯖꯤꯛꯁꯨ ꯑꯗꯣ ꯑꯩꯈꯣꯏ ꯅꯨꯡꯁꯤꯕ ꯐꯥꯎꯋꯦꯅ꯫
ꯍꯣꯏ
ꯃꯇꯝ ꯁꯥꯡꯔꯒ ꯂꯩꯔꯗꯤ ꯑꯩꯈꯣꯏꯁꯨ ꯃꯐꯝ ꯃꯐꯝ ꯑꯝ ꯃꯥ ꯃꯥꯒꯤ ꯀꯩꯅꯣ ꯖꯣꯕ ꯁꯥꯔꯁ ꯇꯧꯔꯒ ꯑꯗꯨꯝ
ꯑꯗꯣ ꯌꯥꯝ ꯅꯨꯡꯁꯤꯒꯅꯤ꯫
ꯑꯗꯨꯃꯥꯏꯅ ꯇꯧꯒꯅꯤ ꯑꯩ ꯌꯥꯝ ꯅꯨꯡꯁꯤꯈ꯭ꯔꯦ ꯑꯩ꯫
ꯑꯗꯨꯒꯤ ꯑꯩ ꯑꯩ꯫ ꯑꯩꯕꯨ ꯑ- ꯑꯍꯥꯎ-ꯑꯍꯥꯎꯕ ꯑꯍꯥꯎ ꯑꯍꯥꯎꯕ ꯄꯤ- ꯄꯤꯔꯒ ꯂꯩꯔꯣ ꯑꯗꯣꯝꯅ ꯅꯠꯇ꯭ꯔꯗꯤ ꯅꯪ ꯑꯩꯕꯨ ꯃꯤꯁ ꯌꯥꯝ ꯇꯧꯒꯅꯤ꯫
ꯍꯨꯝ ꯎꯝ ꯅꯪ ꯂꯩ ꯄꯩꯁꯥ ꯄꯤꯌꯣ ꯑꯩ ꯂꯩꯕꯤꯒꯦ꯫
ꯅꯨꯡꯁꯤꯔꯗꯤ ꯑꯗꯨꯝ ꯇꯧꯑꯣ꯫ ꯅꯪꯁꯦ ꯑꯦ ꯍꯧꯖꯤꯛ ꯍꯤ ꯇꯧꯔꯒ ꯑꯦ ꯇꯧꯔꯒ
ꯑꯩꯗꯤ ꯅꯨꯄꯥ ꯌꯥꯝꯕꯒꯤ ꯃꯣꯏꯕꯨ ꯅꯨꯡꯁꯤꯕ ꯃꯇꯝ ꯂꯩꯇꯦ꯫
ꯌꯦꯡꯉꯣ ꯑꯗꯨꯗꯤ ꯑꯩ ꯑꯩꯁꯨ ꯅꯪꯕꯨ ꯅꯨꯡꯁꯤꯗꯦ꯫
ꯎꯝ ꯑꯩ ꯅꯪ ꯑꯩꯕꯨ ꯅꯨꯡꯁꯤ ꯍꯥꯏꯕ ꯈꯪꯉꯦ꯫
ꯖꯒꯥ꯫
ꯈꯪꯉꯦ- ꯈꯪꯉꯦ
ꯑꯍꯥꯎ- ꯑꯍꯥꯎꯕ ꯂꯩꯔꯒ ꯑꯗꯨꯝ ꯄꯤꯔꯣ ꯑꯗꯨꯝ ꯅꯠꯇ꯭ꯔꯗꯤ ꯅꯪꯗꯣ ꯑꯌꯥ ꯃꯥꯗꯣ꯫ ꯎꯝ ꯈꯪ- ꯌꯥꯝꯅꯗꯤ ꯈꯪꯪꯗꯦ꯫ ꯑꯗꯨꯁꯨ ꯑꯃ ꯑꯅꯤꯗꯤ ꯂꯩꯌꯦꯕ ꯑꯩꯁꯨ꯫
ꯐꯔꯦꯅꯦ ꯐꯔꯦꯅꯦ꯫
ꯑꯗꯨꯒꯤꯅꯦ ꯏꯆꯥ ꯁꯥ ꯇꯥꯎꯑꯣ ꯃꯤꯅ ꯍꯥꯏꯕ꯫
ꯑꯩꯅ ꯍꯥꯜꯂꯦ ꯉꯥꯛ-ꯈꯪꯕ꯭ꯔꯥ
ꯑ ꯑ ꯇꯦꯔꯁꯇ
ꯍꯥꯏ
ꯇꯦꯔꯦꯁꯇ ꯅ ꯑ ꯑꯗꯨꯝ ꯑꯩꯈꯣꯏꯒꯤ ꯀꯩꯅꯣ ꯑꯣꯄꯣꯖꯤꯠ ꯑꯣꯞꯄꯣꯖꯤꯠꯀꯤ ꯕꯤꯜꯗꯤꯡꯗ ꯌꯦꯡꯉꯗꯤ ꯒꯥꯔꯗꯦꯟ ꯑꯃ ꯂꯩꯑꯦꯅ
ꯑꯥ ꯈꯪꯗꯦ
ꯒꯥꯔꯗꯦꯟ ꯑꯃ ꯂꯩꯌꯦ ꯅꯨꯄꯥ ꯅꯨꯡꯗꯥꯡ ꯅꯨꯄꯥ ꯑꯃꯗꯣ
ꯍꯣꯏ
ꯑꯗꯨꯝ ꯒꯥꯔꯗꯦꯟꯗꯣ ꯑꯗꯨꯝ ꯇꯧꯔꯒ ꯂꯩꯥꯛꯕꯅꯦ
ꯀꯔꯤ ꯍꯥꯏꯕ
ꯒꯥꯔꯗꯦꯟꯅꯤꯡ ꯇꯧꯔꯒ
ꯍꫭꯏ
ꯑꯗꯨꯝ ꯂꯩꯕ ꯅꯨꯄꯥ ꯅꯨꯄꯥ ꯑꯃ ꯂꯩꯌꯦ
ꯉꯁꯤ ꯀꯣꯏꯕ ꯆꯠꯄ ꯌꯥꯏꯌꯦ
ꯎꯝ ꯍꯣꯏ ꯌꯥꯏꯑꯦ ꯑꯩꯁꯨ ꯌꯥꯏꯑꯦ
ꯀꯔꯤꯁꯨ ꯇꯧꯗꯦꯅ ꯑꯁ ꯑꯗꯨꯕꯨ
ꯍꫭꯏ ꯀꯩꯅꯣ
ꯅꯣꯡꯆꯨꯔꯗꯤ ꯅꯨꯡꯉꯥꯏꯇꯦ
ꯍꯦ ꯅꯨꯡ ꯍꯧꯖꯤꯛꯇꯤ ꯀꯩꯅꯣ ꯑꯗꯨꯒꯕ ꯑꯃꯁꯨ ꯂꯩꯇꯦ ꯍꯧꯖꯤꯛꯇꯤ ꯑꯥ ꯁꯥꯟ ꯑꯣꯌꯦ
ꯎꯝ꯫ ꯌꯦꯡꯅꯁꯤ
ꯈꯪꯗꯦ ꯑꯩꯁꯨ ꯇꯨꯝꯅꯤꯡꯉꯒ ꯂꯩꯕꯅꯤ
ꯍꯣꯏ ꯑꯩꯁꯨ ꯑꯗꯨꯃꯥꯏꯅ ꯇꯧꯋꯦ ꯉꯔꯥꯡꯗꯣ ꯇꯨꯝꯕ ꯀꯔꯤ ꯍꯥꯏꯁꯤꯅꯣ ꯃꯇꯝꯗꯣ ꯁꯪꯗꯕꯒꯤ
ꯑꯦ ꯉꯁꯤꯁꯦ ꯌꯥꯝ ꯄꯥꯝꯗ꯭ꯔꯗꯤ ꯌꯥꯗ꯭ꯔꯣ
ꯑꯦ ꯌꯥꯔꯦ ꯌꯥꯎꯔꯦ
ꯁꯤ ꯑꯪꯀꯜꯗꯣ ꯃꯥꯗꯣ ꯔꯦꯟꯒꯤ ꯄꯩꯁꯥꯒꯤ ꯑꯥ ꯇꯦꯁꯇꯣ ꯃꯥꯗꯣ ꯈꯪꯃꯒꯦ ꯑꯗꯨꯝ
ꯀꯔꯤꯅꯣꯅꯦ
ꯍꯧꯖꯤꯛꯁꯨ ꯇꯧꯔꯦꯅ ꯔꯨꯝ ꯑꯃꯒꯤ ꯐ꯭ꯂꯦꯠ ꯑꯃꯒꯤ
ꯀꯔꯤ ꯍꯥꯏꯕ
ꯑꯪꯀꯜꯗꯣ ꯑꯩꯈꯣꯏ ꯂꯩꯕ ꯑꯪꯀꯜꯗꯣ ꯔꯦꯟꯒꯤ ꯇꯦꯁꯀꯤ ꯃꯅꯥ ꯇꯦꯁꯇꯣ ꯃꯥꯗꯦ ꯈꯪꯈ꯭ꯔꯦꯕ
ꯁꯤꯒꯤ ꯔꯨꯝꯒꯤ ꯇꯦꯁ ꯍꯥꯏꯕꯔꫭ
ꯔꯦꯟ ꯔꯦꯟ ꯔꯦꯟ ꯔꯦꯟꯒꯤ ꯄꯩꯁꯥꯒꯤ
ꯍꯣꯏ
ꯇꯦꯁꯇꯣ ꯃꯥꯗꯣ ꯈꯪꯈ꯭ꯔꯦꯕ ꯑꯗꯨꯒꯤ ꯍꯧꯖꯤꯛꯁꯨ ꯌꯥꯝ ꯀꯩꯅꯣ ꯑꯥ ꯌꯥꯝ ꯊꯨꯅ ꯊꯨꯅ ꯇꯧꯋꯦꯕ ꯑꯩ ꯂꯥꯁ ꯇꯥꯏꯝ ꯀꯥꯕꯗꯗꯤ ꯑꯗꯨꯝ ꯑꯥꯏꯔꯟ ꯈꯛꯇ ꯊꯝꯂꯒ ꯂꯩꯕꯅꯦꯕ ꯉ ꯁꯤꯗꯤ ꯕ꯭ꯔꯦꯛꯁ ꯕ꯭ꯔꯦꯛꯁ ꯕ꯭ꯔꯦꯛ ꯁꯤꯡꯁꯨ ꯋꯥꯔ ꯑꯃꯇꯥ ꯆꯟꯕ ꯂꯣꯏꯕꯅꯦꯕ
ꯑꯥ
ꯂꯣꯏꯒ ꯇꯧꯔꯦꯕ
ꯑꯥ ꯈꯥꯟ
ꯃꯣꯏꯁꯤꯡꯁꯦ ꯔꯦꯟ
ꯒꯤ ꯃꯥꯜꯂꯦ
ꯍꯣꯏ ꯑꯩꯈꯣꯏꯅ ꯑꯥ ꯑꯥ ꯃꯣꯏꯁꯦ ꯔꯦꯟꯠ ꯔꯦꯟ ꯑꯃꯥ ꯑꯥ ꯊꯥꯔꯇꯤ ꯐꯣꯔꯇꯤꯒꯨꯝꯕ ꯑꯗꯨꯝ ꯐꯪꯉꯒ ꯂꯩꯌꯦꯅ ꯂꯩꯕ ꯃꯥꯜꯂꯦ ꯔꯦꯟꯠ ꯌꯨꯝ ꯌꯨꯝ ꯐꯕꯥ ꯂꯩꯕꯁꯦ ꯌꯥꯝ ꯄꯩꯁꯥꯗꯣ ꯑꯁ ꯌꯨꯝ ꯐꯔꯒ ꯂꯩꯕꯁꯦ
ꯄꯩꯁꯥꯗꯤ ꯑꯗꯨꯝ ꯔꯦꯟ ꯔꯦꯟ ꯒꯤ ꯄꯩꯁꯥꯗꯣ ꯌꯥꯝ ꯐꯪꯕ ꯃꯥꯜꯂꯦꯕ ꯑꯩ
ꯅꯨꯄꯥ ꯂꯩꯕ꯭ꯔꯥ ꯑꯗꯨꯗ
ꯅꯨꯄꯥꯥ ꯌꯥꯝꯃꯦꯍꯦ ꯅꯪꯒꯤꯁꯨ
ꯀꯗꯥꯏꯗ ꯅꯨꯄꯥ ꯂꯩꯕ꯭ꯔꯥ ꯍꯧꯖꯤꯛ ꯅꯨꯄꯥ ꯂꯩꯇꯦ
ꯐꯣꯟ ꯇꯥ ꯇꯥꯏꯌꯦ ꯑꯗꯨꯒꯤꯅꯦ
ꯍꯦ ꯀꯩꯅꯣ ꯃꯣꯏ ꯑꯥ ꯏꯟꯁꯥꯡ ꯌꯣꯟꯕꯁꯤꯡꯒꯤ ꯁꯤꯡꯅ ꯑꯥ ꯃꯥꯏꯒꯨꯝꯕ ꯀꯥꯎꯕ ꯇꯧ ꯃꯥꯏꯒꯨꯝꯕꯗ ꯍꯥꯏꯕꯒꯤ ꯋꯥꯅꯦ
ꯑꯥ